ꯃꯅꯦꯒ
ꯪ ꯂꯦꯛ ꯄꯀꯣ
ꯎꯝ ꯂꯥꯢꯔꯤꯛꯅ ꯑꯩ ꯄꯥꯗꯣꯔꯦ ꯑꯩꯅ ꯂꯥꯢꯔꯤꯛ ꯄꯥꯗꯣꯢꯔ
ꯑꯩ ꯐꯣꯇꯣ ꯑꯃ ꯊꯥꯔꯛꯀꯦ ꯏꯕꯥꯅꯤ ꯈꯛꯇ ꯃꯥꯟꯗ꯭ꯔꯕ ꯌꯦꯡꯉꯣ ꯃꯥꯟꯗ꯭ꯔꯗꯤ ꯊꯥꯒꯠꯂꯦ
ꯈꯪꯗꯦꯗ ꯐꯣꯇꯣꯗꯣ ꯏꯁꯛꯁꯦ ꯎꯃꯟꯗꯅꯅꯦ ꯑꯁꯦꯡꯕ ꯏꯁꯛ ꯀꯥꯎꯁꯤꯜꯂꯛꯒꯗꯧꯔꯦ
ꯎ ꯌꯦꯡꯉꯣ ꯈꯦꯠꯅꯕ꯭ꯔꯥ ꯑꯝꯇ ꯌꯦꯡꯉꯣ ꯒꯣ ꯑꯩ ꯊꯥꯔꯛꯒꯦ
ꯍꯦ ꯄꯨꯟꯁꯤ ꯃꯥꯍꯤꯆꯥꯟꯗꯥꯜꯒꯤ ꯄꯨꯟꯁꯤ ꯄꯅꯨ ꯐꯦ ꯇꯗꯨꯣ
ꯅꯣꯡ ꯇꯥꯗꯕꯨ ꯀꯩꯔꯝꯃꯅꯤꯀꯣ
ꯎꯝ
ꯑ
ꯏꯁꯇ꯭ꯔꯣꯔꯤꯁꯨ ꯑ ꯅꯥ ꯀꯟꯇ ꯊꯥꯡꯖꯜꯂꯛꯇꯦ ꯅꯪ ꯑꯩꯅꯗ ꯂꯣꯏ ꯊꯄꯁꯅ ꯁꯤꯗꯦ ꯃꯥꯜꯂꯤꯗ ꯅꯪꯗꯤ ꯃꯥꯜꯂꯤ ꯑꯩꯗꯤ ꯑꯗꯣꯏꯅꯣ ꯑꯩꯗꯤ ꯑꯩ ꯑꯩꯗꯤ ꯑꯩ ꯃꯥꯟꯕ꯭ꯔꯅꯦ ꯅꯪꯗꯤ ꯅꯪ ꯃꯥꯜꯂꯤ ꯈꯔ ꯄꯨꯟꯁꯤ ꯅꯪꯅ ꯀꯔꯤ ꯆꯥꯌꯦꯡꯅꯣ ꯑꯩꯉꯣꯟꯗ ꯇꯧꯔꯤꯕ
ꯍꯣꯏ ꯀꯣꯏ ꯁꯦꯝꯗꯣꯛ ꯁꯥꯥꯗꯣꯛꯄꯒ ꯇꯧꯒꯦ
ꯎꯝ ꯐꯖꯕꯁꯨ ꯑꯃꯨꯛ ꯍꯦꯟꯅ ꯐꯖꯅꯤꯡꯉꯤ ꯈꯪꯒꯦꯒ ꯑꯧ ꯋꯥ ꯇꯉꯥꯏ ꯈꯦ ꯄꯨꯟꯁꯤꯗ ꯅꯪ ꯑꯃꯨꯛ ꯆꯪꯁꯤꯜꯂꯒ ꯑꯋꯥꯠꯄꯁꯤꯡꯤꯡ ꯈꯨꯗꯣꯝꯕꯤ ꯊꯤꯟꯖꯤꯜꯂꯛꯄꯗꯗꯤ
ꯏꯕꯦꯝꯃꯥ ꯑꯋꯥꯠꯄꯣ ꯇꯥꯛꯅꯤꯉꯥꯏ ꯃꯤ ꯂꯩꯔꯤꯁꯦ ꯐꯔꯕꯅꯦ ꯑꯋꯥꯠꯄ ꯇꯥꯛꯅꯤꯡꯉꯥꯏ ꯃꯤ ꯂꯩꯖꯔꯤꯅꯦ ꯑꯋꯥꯠꯄꯗꯨꯣ ꯀꯩꯅꯣ ꯈꯪꯗꯦꯗꯅ ꯄꯨꯟꯁꯤ ꯌꯥꯝ ꯃꯥꯡꯅꯔꯕꯅꯤ
ꯑꯣ ꯅꯪ ꯊꯤꯟꯖꯤꯟ ꯊꯤꯟꯖꯟꯗꯦꯅ ꯃꯠꯃꯟꯗꯅ ꯀꯩꯅꯣꯝ ꯐꯥꯎꯔꯦ ꯏꯁꯥꯁꯦ
ꯅꯨꯡꯁꯤꯐꯝ ꯊꯣꯛꯏꯅꯦ ꯅꯃꯥꯟꯅꯕꯤꯅꯦ
ꯎ ꯅꯨꯡꯁꯤꯗꯣꯔ ꯈꯥꯗꯣꯔꯤꯔ ꯆꯞ ꯆꯞ ꯁ ꯁꯌ ꯁꯌ ꯆꯞ ꯆ
ꯅꯣꯏ ꯑꯗꯨꯗꯥꯏꯗꯤ ꯍꯔꯤ ꯅꯨꯡꯗꯥꯡꯅ ꯈꯣꯡꯖꯔꯝꯃꯣꯏꯅꯦ
ꯀꯔꯤ
ꯎ ꯑꯗꯣ ꯃꯣꯏ ꯑꯦꯝ ꯌꯨꯁꯦ ꯍꯥꯏꯗꯤ ꯅꯨꯡꯗꯥꯡ ꯌꯥꯝ ꯈꯣꯡꯉꯤꯉꯣ ꯑꯩꯈꯣꯏ ꯑꯍꯥ ꯃꯣꯏꯔꯥꯡꯗꯗꯤ ꯀꯝꯗ
ꯏꯕ ꯇ
ꯑꯣ
ꯏꯝꯐꯥꯜ ꯀꯔꯤ ꯏꯝꯐꯥꯜ ꯃꯊꯟ ꯀꯔꯤ
ꯍ
ꯑꯗꯨ
ꯑ ꯎꯝ ꯑꯦꯝ ꯌꯨꯒꯤ ꯋꯥꯏ ꯐꯥꯏꯁꯦ ꯅꯦꯠ ꯊꯤꯡꯅꯝꯕ ꯃꯅꯨꯡꯗꯗꯗꯤ ꯌꯥꯝ ꯅꯨꯡꯉꯥꯏ
ꯍ ꯊꯦꯡꯉꯀꯥꯟꯗꯗꯤ ꯃꯌꯥꯝ ꯄꯥꯏꯁꯟꯅꯅꯕꯒꯤ ꯌꯥꯝ ꯋꯥꯏꯀꯣ
ꯎꯝ ꯅꯦꯠ ꯊꯤꯡꯉꯕꯅ ꯆꯤꯡꯈꯣꯡ ꯆꯠꯂꯒ ꯅꯦꯠ ꯁꯝꯕꯗ ꯅꯪ ꯂꯥꯛꯌꯡꯅ ꯍꯂꯦ ꯍꯥꯏꯅ
ꯎꯝ ꯌꯥ ꯎ ꯃꯥꯦ ꯏꯔ ꯈꯣꯡꯔꯅꯤꯔꯦ ꯑꯣ
ꯌꯥꯕ ꯑꯃ ꯅ ꯇꯧꯗ
ꯀꯅꯤ ꯆ
ꯑꯩꯅꯅꯤ ꯃꯤꯕꯨꯗꯤ ꯁꯟꯗꯣꯛꯑꯅꯤ ꯂ ꯑꯗꯨ ꯋꯥꯔꯤꯗ
ꯎꯝ ꯐꯖꯩ ꯋꯥꯈꯜꯂꯣꯟꯗꯣ ꯑꯗꯨꯝ ꯌꯥꯏ ꯑꯐꯕꯏ ꯃꯥꯅ ꯕꯤꯖꯤ ꯅꯕꯤꯔꯤ ꯅꯅꯨꯡ ꯋꯥꯏ ꯑꯐꯕ ꯈꯣꯡꯊꯥꯡ ꯉꯥꯛꯛꯇꯅꯤ
ꯍꯦꯟꯗ ꯁꯟꯗꯔꯣ ꯅꯪ ꯈꯪꯒꯅꯤꯅꯦ ꯈꯔꯥ ꯊꯤꯒꯂꯗ ꯑꯩꯅ ꯀꯛꯊꯣꯛꯔꯦ
ꯎꯝ ꯊꯃꯤ ꯍ ꯌꯥ ꯅꯨꯡꯁꯤ ꯄꯟꯊꯨꯡ ꯌꯧꯒꯗꯧꯕ ꯃꯑꯣꯡꯗ ꯊꯨꯡꯅ ꯍꯟꯕꯤꯌꯨ
ꯏꯁ ꯀꯅꯣꯅꯤ ꯏ ꯀꯩꯗꯕ ꯌꯧꯔꫭꯏꯗꫭꯏꯅꯨ
ꯑꯁꯤꯐꯧꯄꯗ ꯃꯁꯥ ꯈꯪꯗꯕ ꯑꯗ ꯊꯝꯖꯔꯛꯄꯅꯤꯅꯦ ꯑꯗꯨ ꯈ ꯊꯝ
ꯎꯝ ꯈꯪꯅꯤ
ꯂꯣꯏꯔꯦꯅꯦꯅꯦ ꯍ ꯄꯨꯟꯁꯤ
ꯑꯩ ꯑꯩ ꯊꯔꯛꯀꯦꯉꯨꯛ ꯄꯣꯠꯇꯣ ꯑꯗꯨꯣ
ꯐꯇꯣ ꯁꯥꯝꯐꯤꯗ ꯊ꯭ꯔ ꯇ꯭ꯔꯦ ꯇ꯭ꯔꯦ ꯇ꯭ꯔꯦꯛꯠ ꯃꯃꯥꯡꯒꯤ ꯑꯃꯨꯛ ꯇ꯭ꯔꯦꯛ
ꯑꯩꯒꯤ ꯑꯍꯥꯟꯕ ꯍꯥꯏꯔꯤꯕ ꯏꯁꯣꯔꯣꯗ ꯌꯦꯡꯕ ꯏꯁꯣꯔꯣꯗꯨꯗ ꯑꯊꯦꯛꯄꯗ ꯑꯃꯨꯛ ꯌꯥꯎꯋꯦꯗꯅ ꯑꯩꯒꯤ ꯆꯤꯟꯝꯕꯥ ꯃꯌꯥ ꯌꯧꯔꯦ ꯑꯃꯃꯨꯛ ꯊꯦꯛꯄꯅꯦ
ꯍꯨꯝ ꯍꯨꯝ
ꯑꯅꯤ ꯁꯃꯕꯩ ꯌꯧꯅꯤꯦ ꯑꯅꯤꯁꯨꯕꯩ ꯀꯩꯗꯧꯒꯦ
ꯀꯩꯁꯨ ꯇꯧꯗꯕ ꯃꯥꯜꯜꯂꯤꯂꯦꯗꯅꯪ ꯏꯁꯇ꯭ꯔꯣꯁꯦ ꯑꯗꯨ ꯄꯨꯔꯥ
ꯑꯍꯥꯟꯕꯗꯨꯅ ꯏꯐ ꯐꯔ ꯃꯥꯜꯂꯦꯕ
ꯑꯩ ꯁꯤꯔꯦꯗ ꯑꯦ ꯇ ꯐꯣꯠꯇ ꯃꯅ ꯏꯁꯇ꯭ꯔꯣꯁꯤꯅ ꯌꯥꯝꯝ ꯟꯃꯅꯤꯕ ꯃꯥꯥꯟꯙꯧꯅꯤ ꯁꯤ ꯂꯩ ꯏꯁꯇ꯭ꯔꯣꯒꯁ ꯁꯥꯟꯇ꯭ꯔꯣꯛ ꯁꯥꯡꯅ ꯂꯩꯔꯝꯃꯦ
ꯃꯁꯥꯏ ꯆꯥꯎ ꯕꯅꯤ
ꯐꯣꯇꯣꯗꯒ ꯃꯌꯥ ꯀꯪꯕꯤꯒ ꯃꯥꯜꯂꯦ ꯑꯩꯁꯦ
ꯎꯝ ꯃꯥꯟ ꯍꯝ
ꯌꯦꯉ ꯌꯦꯉ ꯀꯂꯕꯣꯟꯒ ꯎꯨꯔꯤꯗ ꯌꯦꯡꯉꯣ
ꯇꯥꯅꯤꯡꯗꯦꯗ
ꯑꯣꯔꯤꯖꯤꯅꯦꯜꯗ ꯀꯔꯝꯕꯅꯣ ꯒ꯭ꯌꯥꯟ ꯇꯥꯗ꯭ꯔꯦ ꯅꯪ ꯊꯥꯔꯛꯏ ꯃꯌꯥꯝꯁ ꯅꯤꯌꯥꯁꯤꯕꯨ ꯅꯪꯅ ꯃꯤꯅꯝꯂꯦ ꯅꯠꯇ꯭ꯔꯥ ꯑꯁ
ꯍꯧꯖꯤꯛ ꯑꯅꯥꯏꯕ ꯑꯃꯃꯥꯛ ꯇꯣꯏꯔꯥꯛ ꯑꯅꯤ
ꯃꯃꯥꯜ ꯁꯤ ꯑꯩꯒꯤ ꯐꯨꯔꯤꯠ ꯉꯁꯃꯤ ꯀꯦꯟꯗꯅꯁ ꯍꯅ ꯏꯊꯟꯇꯛ ꯈꯪꯖꯕꯗꯣ ꯀꯥꯏꯗꯦꯕ꯭ꯔꯣ ꯑꯩ ꯉꯥꯡꯁꯦ
ꯀꯩꯅꯣ
ꯁꯤꯂ ꯈꯪꯖꯕꯗꯣ
ꯀꯗꯧ ꯏꯕ ꯉꯁꯥꯏ ꯑꯩ ꯏꯁꯩ ꯀꯥꯏ ꯑꯩꯅ ꯄꯥꯗꯦ
ꯄꯩꯁꯥ ꯄꯥꯔꯤꯉꯩꯗ ꯃꯤꯡꯁꯦꯜꯗ ꯈꯪꯖꯕꯗꯣ
ꯑꯗꯨ ꯑꯩ ꯑꯗꯨ ꯑꯣꯏꯅ ꯍꯥꯞꯄꯨꯔꯒ ꯎꯝ
ꯍꯥꯄ ꯆꯗ ꯄ ꯄꯔꯤ ꯀꯥꯟꯗꯥꯔ ꯃꯤꯁꯦꯜ ꯁꯤ ꯑ ꯊꯥꯏ
ꯂꯥꯏꯐꯁꯦ ꯔꯕꯥꯗ ꯇꯥꯔꯦꯗ ꯀꯥꯅꯥ ꯗꯦꯗ
ꯀꯅꯥꯅ ꯍꯥꯏꯕ ꯀꯥꯟꯅꯗꯒꯦ
ꯅꯪ ꯌꯦꯉꯗꯣ ꯀꯩꯀꯥꯟꯅ ꯌꯦ ꯍꯥꯏꯔ ꯑꯝꯇ ꯀꯨꯝꯃ ꯇꯥꯏ
ꯃꯤ ꯑꯃ ꯂꯩ꯫
ꯎꯝ ꯑꯣꯅꯦ ꯉꯟꯅ ꯍꯟꯅꯦ ꯅꯦꯊꯣꯏꯅꯅꯦ ꯃꯥꯏ ꯀ꯭ꯔꯁ ꯒꯤ ꯋꯥꯔꯤ ꯂꯤꯕꯀꯣ ꯃꯥꯅ ꯑꯍꯥꯟꯕ ꯀ꯭ꯔꯁ ꯑꯣꯏꯒꯤꯕ
ꯎꯝ
ꯑꯗꯨꯒꯅꯦ ꯃꯥꯏ ꯀ꯭ꯔꯁꯇꯣ ꯊꯦꯡꯅꯔꯕ ꯕꯖꯥꯔꯗ ꯑꯩꯅ ꯁꯦꯟꯗ꯭ꯔꯥꯗ ꯑꯗꯨꯗꯨꯒꯅꯦ ꯅꯦꯊꯣꯏꯅꯅꯦ ꯃꯤꯟꯅꯔꯕꯥ ꯑꯩꯅ ꯑꯍꯥꯟꯕ ꯀ꯭ꯔꯁ ꯑꯣꯏꯒꯤ ꯍꯥꯏꯕ ꯅꯨ ꯄꯥꯥꯗꯣ ꯑꯁꯤꯁꯤꯅꯤꯌꯦ ꯑꯩ ꯌꯥ ꯅꯣꯛꯑꯕ ꯑꯗꯨꯗꯨꯒ ꯈꯨꯊꯤꯝꯃꯅꯤ ꯍꯥꯏꯕ
ꯅꯣꯏꯅ ꯃꯤ ꯑꯊꯤꯕ ꯁꯨꯝ ꯄꯥꯟꯅ ꯂꯩ꯫ ꯇꯜꯂꯤꯑꯦ
ꯑꯁꯦꯡꯀꯤ ꯊꯤꯗꯤ ꯊꯤꯌꯦ
ꯃꯤ ꯊꯤꯖꯕꯗꯨꯕꯨ ꯃꯃꯥꯏꯅꯔꯥ ꯈꯪꯗꯦꯗ
ꯑ ꯐꯣꯇꯣꯁꯤꯗꯖꯨ ꯕꯣꯇꯜꯖꯦ ꯃꯅꯤꯡꯗ ꯂꯩ ꯍꯥꯏꯕ ꯃꯊꯛꯀꯤ ꯐꯣꯇꯣ ꯑ ꯁꯦꯜꯐꯤꯒꯤ ꯐꯣꯇꯣꯖꯤꯗ ꯕꯣꯇꯜꯖꯦ ꯑꯗꯨꯝ ꯍꯥꯏꯕ
ꯍꯥꯏꯕ ꯀꯅꯥꯅꯣ ꯍꯥꯏꯕ ꯅꯕꯨ ꯎꯝ ꯀꯅꯥꯅꯣ ꯍꯥꯏꯕ ꯅꯕꯣ
ꯊꯥꯒꯠꯂꯒꯦ ꯌꯦꯡꯉꯨ ꯉꯥꯛꯂꯩ
ꯎꯝ ꯉꯍꯥꯛ ꯂꯩꯇꯦ ꯏꯁꯇꯦꯇꯁ ꯑꯁꯤꯅ ꯐꯖꯕꯒꯤ ꯍꯧꯔꯛꯐꯝ ꯑꯊꯤꯕꯒꯤ ꯏꯇꯤꯟꯐꯝ ꯍꯧꯖꯤꯛꯀꯥꯟꯖꯦ ꯅꯨꯄꯤ ꯃꯁꯛ ꯊꯤꯕ ꯂꯩꯇꯔꯦ ꯅꯪꯑꯩꯇ ꯅꯠꯇꯅ
ꯐꯣꯟꯖꯦ ꯑꯍꯟꯕ ꯂꯩꯕꯗꯒꯤ ꯄꯩꯁꯥ ꯆꯪꯕꯩ ꯆꯥꯟꯁ ꯌꯥꯝ ꯍꯦꯟꯀꯠꯂꯦ
ꯎꯝ ꯊꯝꯃꯦ ꯌꯥꯔꯦ